ꯑꯣ ꯉꯥꯏꯔꯤꯕ꯭ꯔꯣ
ꯂꯩꯥꯏꯔꯦ ꯅꯪꯗꯤ
ꯀꯔꯤ ꯆꯥꯛꯆꯔꯕ꯭ꯔꯣ
ꯆꯥꯛ ꯆꯥꯗ꯭ꯔꯤ ꯑꯩꯈꯣꯏꯗꯤ ꯅꯪꯗꯤ ꯆꯥꯔꯕ꯭ꯔꯣ
ꯀꯔꯤ ꯌꯦꯟꯁꯥꯡ ꯆꯥꯒꯦꯔ
ꯈꯣꯏꯗꯤ ꯎꯝ ꯌꯦꯟ ꯆꯥꯒꯅꯤ ꯅꯣꯢꯗꯤ
ꯍꯥ
ꯌꯦꯟ ꯆꯥꯔꯅꯤ
ꯍꯧꯖꯤꯛ ꯀꯔꯤ ꯇꯧꯒꯦꯔꯅ
ꯍꯧꯖꯤꯛ ꯀꯔꯤꯁꯨ ꯇꯧꯗꯣꯏ ꯀꯔꯤꯁꯨ ꯇꯧꯗꯦ
ꯌꯨꯝꯗ ꯂꯥꯛꯕ꯭ꯔ ꯐ꯭ꯔꯦꯟꯁꯇ ꯌꯨꯝꯗ ꯂꯥꯛꯑꯦ
ꯍꯣꯁꯇꯦꯜꯗ ꯂꯩꯌꯦ ꯅꯪꯗꯤ ꯀꯗꯥꯏ ꯂꯩꯕ꯭ꯔꯣ
ꯑꫭꯅꯟꯗꯣ ꯁ꯭ꯀꯨꯜ ꯆꯠꯄ꯭ꯔꯥ꯫
ꯍꯣꯏ ꯆꯠꯂꯦ ꯉꯁꯤꯗꯤ ꯁꯨꯇꯤ ꯂꯩꯌꯦ ꯑꯩꯈꯣꯏꯗꯤ꯫
ꯀ꯭ꯂꯥꯁ ꯀꯥꯌꯥꯔꯥ꯫
ꯍꯥꯥ꯫
ꯀ꯭ꯂꯥꯁ ꯀꯌꯥꯔꯥ ꯅꯪ꯫
ꯑꯩꯥ ꯀ꯭ꯂꯥꯁ ꯀ꯭ꯂꯥꯁ ꯇꯨꯋꯦꯜꯐ ꯅꯪꯗꯤ꯫
ꯍꯣꯁꯇꯦꯜꯗ ꯍꯣꯁꯇꯦꯜꯗ ꯍꯣꯁꯇꯦꯜꯦꯜꯗ ꯂꯥꯑꯦ ꯅꯪ ꯍꫭꯁꯇ ꯆꯗ ꯂꯥꯏꯕ꯭ꯔꯥ
ꯍꯣꯏ ꯍꯣꯁꯇꯦꯜꯗ ꯂꯩꯌꯦ꯫ ꯅꯪꯗꯤ ꯀꯗꯥꯏ ꯂꯩꯕ꯭ꯔꯣ
ꯏꯁꯇꯨꯗꯦꯟ ꯀꯩꯌꯥ ꯂꯑꯦ ꯍꯁꯇꯨꯗ
ꯑꯩꯈꯣꯏꯒꯤꯗ ꯃꯤ ꯑꯩꯠꯇꯤ ꯂꯩꯌꯦ ꯌꯥꯝꯃꯦ ꯑꯩꯈꯣꯏ ꯍꯣꯏ ꯌꯥꯝ ꯂꯩꯌꯦ ꯅꯣꯏꯗꯤ ꯀꯗꯥꯏ ꯂꯩꯕ꯭ꯔꯣ
ꯂꯔꯤꯗꯣ ꯀꯔꯤ ꯅꯪꯒꯤ ꯑ
ꯋꯥ
ꯅꯪꯁꯨ ꯇ꯭ꯔꯥꯏꯕꯦꯜꯅꯤꯀꯣ
ꯍꯣꯏ ꯇ꯭ꯔꯥꯏꯕꯦꯜꯅꯦ ꯅꯠꯇꯦ ꯀꯔꯤꯔꯣ꯫
ꯅꯪꯗꯣ
ꯎꯝ꯫
ꯍꯧꯖꯤꯠ
ꯍꯧꯖꯤꯛ ꯀ꯭ꯂꯥꯁ ꯇꯔꯥ꯫ ꯅꯪꯗꯤ ꯀ꯭ꯂꯥꯁ ꯀꯌꯥꯔꯥ꯫
ꯑꯩꯗꯣ ꯎꯝ ꯁ꯭ꯀꯨꯜ ꯆꯠꯇꯦ ꯑꯩꯗꯣ ꯎꯝ ꯒ꯭ꯔꯦꯖꯨꯑꯦꯁꯟ ꯂꯣꯏꯔꯦ꯫
ꯀꯔꯤꯒꯤ ꯀ꯭ꯂꯥꯁ ꯆꯠꯇꯕ꯭ꯔꯣ ꯅꯪ꯫
ꯅꯪꯒꯤ ꯏꯃꯥ ꯏꯄꯥ ꯀꯗꯥꯏ ꯂꯩꯌꯦ ꯏꯝꯐꯥꯜꯗ ꯂꯩꯌꯦ ꯌꯥ ꯌꯨꯝꯗ ꯂꯩ꯫ ꯕꯤꯂꯤꯁꯇ ꯂꯩꯌꯦ꯫
ꯑꯁ ꯌꯨꯝꯗ ꯂꯩꯇꯦ ꯌꯨꯝꯗ ꯂꯩꯌꯦ꯫
ꯎꯝ꯫
ꯅꯪꯗꯤ꯫
ꯅꯪꯒꯤ ꯐꯦꯃꯤꯂꯤ ꯃꯦꯝꯕꯔ ꯀꯌꯥ ꯂꯩ ꯀꯌꯥ꯫ ꯃꯤ ꯀꯌꯥ ꯂꯩꯌꯦ꯫
ꯑꯣꯒꯤꯁꯤ ꯃꯤ ꯃꯦꯝꯕꯔ ꯃꯤ ꯇꯔꯥ꯫ ꯅꯪꯗꯤ ꯀꯌꯥ ꯂꯩꯕ ꯃꯤ ꯇꯔꯥ ꯂꯩꯌꯦ꯫
ꯎꯝ꯫
ꯅꯪꯗꯤ ꯃꯤ ꯀꯌꯥ ꯂꯩꯕ꯭ꯔꯥ꯫
ꯑꫭ ꯅꯟꯗꯣ ꯍꯧꯖꯤꯠ ꯀꯔꯤ ꯗꯧꯒꯦꯔꯥ꯫
ꯍꯨꯖꯤꯛ ꯀꯔꯤꯁꯨ ꯇꯧꯔꫭꯏ꯫ ꯅꯪꯗꯤ ꯀꯔꯤ ꯇꯧꯒꯦꯔꯥ꯫ ꯎꯝ꯫
ꯍꯥꯌꯦꯡ ꯀ꯭ꯂꯥꯁ ꯆꯠꯄ꯭ꯔꯥ ꯅꯟ꯫
ꯑ ꯆꯠꯇꯦ꯫ ꯅꯪꯗꯤ ꯆꯠꯄ꯭ꯔꯥ꯫
ꯂꯥꯏꯔꯤꯛꯁꯨ ꯐꯖꯅ ꯄꯥꯑꯣ ꯑꯦꯛꯖꯥꯝꯗꯣ ꯑꯦꯛꯖꯥꯝ ꯂꯔꯕ꯭ꯔꯥ ꯅꯪ꯫
ꯏꯖꯝ ꯂꯥꯑꯦ ꯑꯩꯈꯣꯏꯒꯤꯁꯨ꯫ ꯑꯀꯥꯁꯇ ꯂꯩꯌꯦ꯫
ꯂꯥꯏꯔꯤꯛꯇꯣ ꯄꯥꯔꯕ ꯂꯣꯏꯔꯕ꯭ꯔꯥ꯫
ꯄꯥꯗꯦ ꯑꯩꯗꯤ ꯑ ꯑꯗꯨ
ꯁꯖꯛꯇꯣ
ꯑꯕ ꯎꯝ ꯍꯣꯏ ꯎ
ꯅꯪꯗꯣ ꯑꯔꯠꯁ ꯁꯇ꯭ꯔꯤꯝ ꯂꯣꯏꯔꯤꯔꯥ ꯁꯥꯏꯟꯁ ꯁꯇ꯭ꯔ꯭ꯤꯝ ꯂꯣꯏꯔꯤꯔꯥ
ꯅꯪꯒꯤ ꯏꯃꯥ ꯏꯄꯥ ꯅꯪꯒꯤ ꯐꯦꯃꯤꯂꯤ ꯃꯦꯝꯕꯔ ꯀꯥꯌꯥ ꯂꯩꯌꯦ
ꯐꯔꯦ ꯇꯦ
ꯑꯩꯈꯣꯏꯗ ꯑꯩꯈꯣꯏ ꯇꯔꯨ ꯇꯂꯥꯏꯦ ꯐ ꯃꯔꯤ ꯅꯨꯄꯥ ꯑꯍꯨꯝ
ꯑꯥ ꯑꯣ ꯌꯥꯝꯃꯤꯟꯅ ꯑꯩꯈꯣꯏꯗꯤ
ꯅꯪꯦ ꯏꯃꯥ ꯏꯄꯥ ꯀꯔꯤ ꯊꯕꯥꯥꯛ ꯍꯣꯒꯦꯔꯦ
ꯀ꯭ꯔꯤꯁ ꯇꯗ ꯆꯠꯇꯅ ꯌꯨꯝꯗ ꯂꯩꯌꯦ ꯎꯝ
ꯑꯥ
ꯎꯝ ꯑ
ꯍꯌꯦꯡꯁꯨ ꯀ꯭ꯂꯥꯁ ꯆꯠꯂꯦꯀꯣ ꯅꯪꯗꯣ
ꯍꯣꯏ ꯀ꯭ꯂꯥꯁꯗ ꯌꯦꯛꯈꯗꯤ ꯅꯣꯏꯗꯤ ꯂꯩꯕ꯭ꯔꯣ
ꯇꯥꯏꯃꯤ ꯀꯌꯥ ꯑ ꯅꯪꯦ ꯀ꯭ꯂ ꯀ꯭ꯂꯥꯁ ꯇꯥꯏꯃꯤꯡ ꯀꯔꯤ ꯇꯥꯏꯝꯗ ꯁꯇꯥꯔꯠ ꯇꯧꯒꯦ
ꯇꯥꯝ ꯄꯨꯡ ꯇꯔꯥ ꯑꯗꯨꯒ ꯄꯨꯡ ꯑꯍꯨꯝ ꯐꯥꯎ
ꯀꯔꯤꯔꯥ
ꯄꯨꯡ ꯇꯔꯥꯗꯒꯤ ꯄꯨꯡ ꯑꯍꯨꯝ ꯐꯥꯎ
ꯑꯣ ꯀꯔꯤ ꯇꯥꯏꯝꯗ ꯀ꯭ꯂꯥꯁ ꯂꯣꯏꯔꯦ ꯅꯪꯒꯤ
ꯄꯨꯡ ꯑꯍꯨꯝꯗ
ꯑꯣ ꯋꯥꯔꯕ꯭ꯔꯥ
ꯋꯥꯏꯌꯦ ꯌꯥꯝ ꯋꯥꯏꯌꯦꯦ
ꯁ꯭ꯀꯨꯜꯗ ꯅꯪꯒꯤ ꯁ꯭ꯀꯨꯜꯗ ꯀꯦꯟꯇꯤꯟ ꯂꯩꯕ꯭ꯔꯥ
ꯂꯩꯇ ꯑꯩꯈꯣꯏꯒꯤꯗꯤ ꯀꯤꯟꯊꯤꯟꯁꯨ ꯂꯩꯇ
ꯀꯦꯟꯇꯤꯟ ꯂꯩꯔꯁꯨ ꯍꯥꯏꯔꯦꯀꯣ ꯀ ꯀꯦꯟꯇꯤꯟ ꯂꯩꯥꯏꯇꯁꯨ ꯑꯁ
ꯑ ꯍꯑꯦ ꯋꯥꯑꯦ
ꯅꯪꯒꯤ ꯁ꯭ꯀꯨꯜ ꯐꯤꯁꯇꯣ ꯀꯩꯌꯥꯔ ꯀꯩꯌꯥꯔ ꯑꯦꯕ꯭ꯔꯤ ꯃꯟꯇ
ꯃꯟꯗ ꯂꯤꯁꯤꯡ ꯇꯔꯥ ꯇꯔꯥ ꯌꯥꯝꯃꯦ ꯑꯩꯈꯣꯏꯒꯤꯗꯤ
ꯐꯔꯦ
ꯎꯝ ꯍꯣꯏ ꯅꯪꯗꯤ ꯍꯧꯖꯤꯛ ꯀꯔꯤ ꯑꯩ ꯍꯧꯖꯤꯛ ꯀꯔꯤꯁꯨ ꯇꯧꯔꯣꯏ ꯗꯝ ꯐꯝꯃꯒ ꯂꯩꯌꯦ ꯄꯥꯗꯦ ꯄꯥꯗꯦ ꯑꯩꯈꯣꯏꯗꯤ ꯂꯥꯏꯔꯤꯛꯁꯨ ꯅꯪꯗꯤ ꯄꯥꯕꯔꯣ
ꯂꯥꯏꯔꯤꯛꯁꯨ ꯄꯑꯣ ꯐꯖꯅ ꯄꯑꯣ
ꯍꯣꯏ ꯄꯥꯒꯦ
ꯑꯩꯈꯣꯏꯗ ꯏꯁꯇꯨꯗꯦꯟ ꯂꯥꯏꯐ ꯂꯣꯏꯔꯦ ꯅꯪꯁꯨ ꯐꯖꯅ ꯂꯥꯏꯔꯤꯛ ꯄꯥꯑꯣ ꯐꯖꯅ ꯏꯟꯖꯣꯏ ꯇꯧꯔꯣ
ꯑꯩꯩ ꯇꯧ ꯀꯦꯅꯁꯤ ꯇ ꯑꯣ ꯑ
ꯅꯪꯗ ꯏꯁꯄꯣꯔꯠꯁ ꯄꯝꯕ꯭ꯔꯥ ꯑꯥꯎꯠꯗꯣꯔ ꯦꯦꯝ ꯀꯔꯤ ꯀꯔꯤ ꯄ ꯃꯅ
ꯎꯝ ꯑꯗꯤ ꯍꯥꯏꯗꯤ ꯏꯁꯄꯣꯔꯠꯁ ꯀꯨꯝꯕꯗꯤ ꯁꯅꯥꯗꯨꯗ ꯑꯗꯨꯝ ꯏꯟꯇ꯭ꯔꯦꯁꯁꯨ ꯂꯩꯇꯦ ꯍꯥꯏꯗꯤ
ꯑꯩꯗꯣ ꯑꯥꯎꯠꯗꯣꯔ ꯒꯦꯝ ꯌꯥꯝ ꯄꯥꯝꯃꯦ ꯚꯣꯂꯤꯕꯣꯜ ꯕꯦꯠꯃꯤꯟꯇꯟ ꯄꯥꯝꯃꯦ ꯅꯪꯗꯣ ꯅꯪꯒꯤ ꯍꯣꯕꯤꯁ ꯀꯔꯤꯔ ꯂꯥꯏꯛ ꯅꯪꯒꯤ ꯐ꯭ꯔꯤ ꯇꯥꯏꯝ ꯇ ꯅꯪ ꯀꯔꯤ ꯊꯥꯕꯛ ꯇꯧꯒꯦ
ꯐꯣꯟ ꯐꯣꯟ ꯌꯦꯡꯔꯒ ꯂꯩꯕꯅꯤꯗ ꯀꯔꯤꯁꯨ ꯇꯧꯗꯦ
ꯑꯩꯗꯣ ꯗ꯭ꯔꯣꯌꯤꯡ ꯄꯥꯝꯃꯦ ꯑꯩꯒꯤ ꯐ꯭ꯔꯤ ꯇꯥꯏꯝꯗ ꯑꯩꯗꯣ ꯗ꯭ꯔꯣꯌꯤꯡ ꯇꯧꯒꯦ
ꯑꯣ ꯐꯩꯅꯦ ꯑꯗꯨꯗꯤ
ꯇꯧꯔꯦ ꯇꯧꯔꯁꯨ ꯈꯪꯗꯦ ꯚꯥꯏ
ꯑꯣ ꯄꯥꯌꯦ ꯅꯨꯉꯥꯏꯌꯦ
ꯎꯝ
ꯅꯪꯗꯣ ꯎꯝ ꯃꯅꯤꯄꯨꯔꯤ ꯐꯖꯅ ꯈꯪꯉꯦꯀꯣ ꯑꯩꯗꯣ ꯐꯖꯥꯅ ꯈꯡꯗꯦꯕ ꯈꯔ ꯈꯔ ꯈꯪꯉꯦ ꯑꯩꯗꯣ ꯑꯃ ꯑꯍꯨꯝ ꯌꯔꯁꯇꯣ ꯏꯝꯐꯥꯜꯗ ꯂꯩꯍꯧꯔꯁꯨ ꯃꯅꯤꯄꯨꯔꯤꯗꯣ ꯐꯖ ꯐꯖꯅ ꯈꯡꯗꯦ
ꯑꯣ ꯑꯩꯈꯣꯏꯁꯨ ꯐꯖꯥꯅ ꯈꯪꯗꯦ ꯑꯗꯨꯕꯨ ꯅꯪꯗꯤ ꯍꯥꯏꯌꯦꯗ ꯍꯣꯏ ꯊꯥꯖ
ꯅꯪꯗꯣ ꯏꯝꯐꯥꯜꯗ ꯅ ꯀꯔꯤꯌꯔꯁꯇꯥ ꯂꯤꯏꯌꯦ
ꯎꯝ ꯑꯝꯀꯥ ꯍꯟꯖꯤꯜꯂꯦꯌꯦ ꯀꯞꯀꯅꯨ ꯅꯪꯁꯨ ꯀꯞꯀꯅꯨ ꯀꯣ ꯍꯣꯏ ꯀꯅ ꯍꯣꯏ ꯍꯣꯏ
ꯑ ꯌꯥꯝ ꯕꯣꯔꯤꯡ ꯑꯣꯏꯌꯦ ꯍꯧꯖꯤꯛ ꯀꯔꯤꯁꯨ ꯇꯧꯗꯦ ꯊꯥꯕꯛꯁꯨ ꯂꯩꯇꯦꯍꯦ
ꯍꯣꯏ ꯋꯥꯏꯌꯦꯗ
ꯑꯩꯒꯤ ꯏꯃꯥ ꯄ ꯄꯁꯨ ꯂꯩꯇꯦ ꯑꯩ ꯈꯛꯇꯅꯤ ꯍꯧꯖꯤꯛ ꯌꯨꯝꯗ ꯂꯩꯌꯦ
ꯅꯪ ꯋꯥ ꯀꯕ ꯌꯦꯡꯕ꯭ꯔꯥ
ꯌꯦꯡꯗꯦ ꯑꯩꯗꯤ ꯃꯇꯝ ꯂꯩ
ꯀꯅꯥ ꯁꯄꯣꯔꯠ ꯇꯣꯏꯒꯦꯔꯥ
ꯇꯧꯗ꯭ꯔꯦ ꯑꯩꯗꯤ ꯃꯦꯁꯦꯁꯇ ꯐꯣꯟ ꯇꯧꯗꯦ
ꯎꯝ ꯐꯔꯦ ꯑꯩꯗꯣ ꯑ ꯏꯟꯂꯦꯟꯅ ꯑꯔꯖꯦꯟꯇꯤꯅꯥ ꯄꯥꯝꯃꯦꯀꯣ ꯁꯄꯣꯔꯠ ꯇꯧꯔꯣ ꯔꯁꯨ ꯑꯔꯖꯦꯟꯇꯤꯅꯥ ꯏꯪꯪꯂꯦꯟꯗ ꯑꯥꯎꯠ ꯑꯣꯏꯔꯦ
ꯑꯣ ꯑꯩꯗꯤ ꯄꯥꯝꯗꯦ ꯇꯧꯁꯨ ꯇꯧꯋꯦ
ꯇꯂꯦꯕ ꯏꯟꯂꯦꯟꯗ ꯐꯖꯅ ꯐꯖꯅ ꯌꯥꯝ ꯂꯥꯛꯑꯦ
ꯎꯝ ꯍꯣꯏ
ꯇꯣ ꯍꯨꯖꯤꯛ ꯀꯔꯤ ꯇꯧꯒꯦꯔꯥ ꯅꯪ
ꯐꯁꯨ ꯇꯧꯔꯦ ꯇꯨꯝ ꯐꯝꯃꯒ ꯂꯩꯌꯦ
ꯍꯌꯦꯡꯁꯨ ꯅꯪꯗ ꯀ꯭ꯂꯥꯁ ꯆꯠꯜꯂꯦꯀꯣ ꯐꯖꯅ ꯆꯠꯂꯣ ꯐꯖꯅ ꯄꯥꯎꯑꯣ ꯅꯪꯒꯤ ꯇꯤꯆꯔꯗꯣ ꯁꯇ꯭ꯔꯤꯛ ꯎꯕ꯭ꯔꯥ
ꯀꯔꯤ
ꯌꯥꯝ ꯁꯇ꯭ꯔꯤꯠ ꯑꯣꯏꯌꯦꯀꯣ ꯑ ꯈꯣꯏꯒꯤ ꯇꯥꯏꯝꯁꯨ ꯑꯁ ꯑꯩꯈꯣꯏꯒꯤ ꯇꯤꯆꯔꯗꯣ ꯌꯥꯝ ꯁꯇ꯭ꯔꯤꯠ ꯑꯣꯏꯌꯦ ꯑꯗꯨꯒ ꯑꯩꯗꯣ ꯁ꯭ꯀꯨꯜ ꯆꯂꯟ ꯁ꯭ꯀꯨꯜꯗ ꯆꯠꯅꯤꯡꯗꯦ
ꯑꯣ ꯍꯣꯏ
ꯄꯅꯤꯁꯃꯦꯟꯁꯨ ꯌꯥꯝ ꯄꯤꯌꯦ ꯑꯩꯈꯣꯏꯗꯣ
ꯑꯣ ꯋꯥꯔꯤꯅꯤ ꯑꯗꯨꯗꯤ ꯎꯝ ꯅꯨꯡꯉꯥꯏꯇꯦꯗ
ꯅꯪ ꯍꯟꯖꯤꯠ ꯅꯪꯒꯤ ꯐ꯭ꯔꯦꯟꯁ ꯇ ꯌꯨꯝꯗ ꯂꯩꯌꯦ ꯅꯪꯒꯤ ꯌꯨꯝꯗ ꯂꯩꯌꯦ
ꯑꯩꯒꯤ ꯐ꯭ꯔꯦꯟꯁꯀꯤ ꯌꯨꯝꯗ ꯂꯩꯌꯦ ꯅꯪꯗꯤ ꯀꯗꯥꯏ ꯂꯩꯕ꯭ꯔꯣ